ꯍꯜꯂꯣ
ꯇꯥꯔꯦ ꯁꯤꯗꯤ ꯌꯥꯔꯦ
ꯎꯝ ꯉꯁꯥꯏ ꯅꯪ ꯊꯝꯈꯤꯕ ꯈꯪꯍꯧꯗꯦꯅꯦ
ꯃꯊꯥꯟꯇ ꯇꯥꯠꯈ꯭ꯔꯤꯅꯦ
ꯃꯤꯅꯤꯠꯇꯤ ꯐꯥꯕ꯭ꯔꯣ
ꯃꯤꯅꯤꯠ ꯍꯦꯟꯕꯩ ꯃꯥꯜꯂꯦ
ꯎꯝ ꯌꯥꯝ ꯀꯨꯏꯅ ꯍꯦꯟꯅ ꯁꯥꯟꯅꯈ꯭ꯔꯦꯅꯦ ꯀꯣꯏꯕꯒꯤ ꯋꯥꯔꯤꯗ ꯌꯥꯝ ꯀꯨꯏꯅ ꯍꯦꯟꯅ ꯁꯥꯟꯅꯈ꯭ꯔꯦꯕ
ꯑꯗꯨꯅꯦ ꯈꯪꯍꯧꯗꯦ ꯍꯥꯢꯕ
ꯈꯪꯍꯧꯗꯦ ꯍꯥꯢꯕ ꯃꯤꯅꯤꯠꯇꯣ
ꯑꯩꯁꯨ ꯈꯪꯍꯧꯗ꯭ꯔꯦ ꯑꯩ ꯐꯥꯔꯝꯃꯔꯣꯏꯗ꯭ꯔꯁꯤꯅꯦ ꯑꯩꯅ ꯈꯜꯂꯤꯁꯦ ꯑꯗꯨꯒ ꯌꯦꯡ
ꯑ ꯑꯗꯨꯗꯣ ꯑꯗꯨ ꯆꯪꯕꯗꯣ ꯃꯐꯝꯗꯣ ꯍꯤ ꯇꯣꯡꯉ ꯆꯪꯉꯤ ꯀꯤ ꯍꯥꯏꯕ ꯑꯩꯅ
ꯍꯤ ꯅꯠꯗ꯭ꯔꯁꯨ ꯃꯣꯏ ꯀꯩꯅꯣꯗ ꯇꯣꯡꯉꯣꯒ ꯑꯗꯨꯝ ꯆꯪꯡ ꯌꯥꯕꯅꯤꯍꯦ ꯍꯤ ꯅꯠꯇꯕꯤ ꯀꯩꯅꯣ ꯕꯣꯠꯇꯣ ꯄꯩꯁꯥꯗꯤ ꯌꯥꯝꯕꯅꯦ ꯃꯣꯏꯅ
ꯕꯣꯠ ꯑꯁ ꯑꯗꯨꯗꯤ ꯑꯃꯗꯣ ꯄꯩꯁꯥ ꯌꯥꯝ ꯇꯤꯡꯅꯤꯌꯦ
ꯇꯤꯡ ꯇꯤꯡꯖꯧꯍꯦ ꯃꯋꯥ ꯂꯧꯗꯦ
ꯆꯥꯛ ꯑꯣꯏꯅ ꯄꯨꯔꯒ ꯑꯥꯗ ꯊꯣꯡꯐꯝꯕꯨꯗꯤ ꯂꯣꯏ ꯂꯩꯕꯅꯦꯕ ꯃꯣꯏꯗꯣ
ꯎꯝ
ꯑꯗꯣ ꯑꯩꯈꯣꯏꯗꯪꯗꯤ ꯅꯨꯡꯉꯥꯏꯔꯣꯏꯅꯦ
ꯑꯩꯈꯣꯏꯗꯪꯗꯤ ꯀꯩꯁꯨ ꯅꯨꯡꯉꯥꯏꯔꯣꯏ ꯑꯗꯨꯝ ꯆꯥꯛ ꯆꯥꯔ ꯆꯠꯈꯤ ꯐꯩꯌꯦꯕꯣ ꯀꯩ ꯀꯩꯅꯣ ꯈꯔ ꯆꯥ ꯂꯣꯏꯔꯦ ꯃꯐꯝꯗꯨꯗ
ꯃꯐꯝꯗꯨꯗꯕꯨ ꯐꯪꯒꯗ꯭ꯔꯣ ꯆꯥꯕꯝ
ꯑꯆꯥꯄꯣꯠ ꯀꯩꯀꯥ ꯌꯣꯜꯂꯤꯗꯨꯗꯤ ꯆꯥ ꯕꯣꯔꯥ ꯀꯩꯀꯥ
ꯎꯝ
ꯁꯤꯡꯖꯨ ꯀꯩꯀꯥꯁꯨ ꯌꯣꯟꯕꯅꯦ ꯑꯗꯨ ꯆꯥꯔꯥ ꯂꯣꯏꯔꯦ ꯎꯝ ꯑꯗꯨꯏ ꯋꯥꯕꯨ
ꯀꯅꯥ ꯈꯪꯕꯅꯣ
ꯑꯗꯨ ꯅꯠꯇ꯭ꯔꯒꯅ ꯑꯇꯣꯞꯄ ꯃꯐꯝ ꯑꯃ ꯆꯠꯂ ꯂꯣꯏꯔꯦ ꯀꯩꯗꯧꯔꯒꯦ ꯍꯧꯖꯤꯛꯀꯥꯟ ꯌꯥꯝꯅ ꯀꯩꯅꯣ ꯇꯧꯅꯕ ꯑꯃ ꯀꯩꯕ ꯊꯣꯡꯒꯥꯟ ꯑꯃ ꯁꯥꯠꯄꯁꯦ
ꯀꯔꯤ ꯊꯣꯡꯒꯥꯜ ꯑꯃ ꯁꯥꯠꯄ ꯆꯦꯔꯩ
ꯆꯦꯔꯩ ꯍꯣꯏ ꯆꯦꯔꯩ ꯁꯥꯠꯄ ꯃꯐꯝ ꯑꯥꯃ ꯂꯩꯕꯗꯣ ꯌꯥꯝ ꯊꯥꯒꯠꯅꯔꯛꯄꯗꯣ ꯑꯗꯨꯏ ꯃꯐꯝ
ꯅꯠꯇ꯭ꯔꯥ ꯀꯩꯅꯣꯗ ꯖꯤꯔꯣ ꯊꯣꯏꯊꯣꯏ ꯕꯨꯠꯀꯤ ꯀꯩꯅꯣ ꯂꯩꯕꯗꯣ
ꯕꯨꯠꯀꯤ ꯆꯪꯕꯗꯣ ꯑꯗꯨꯗꯤ ꯀꯤꯕꯅ ꯑꯩꯈꯣꯏ ꯐꯦꯝ ꯀꯤꯕꯅ ꯉꯛꯀꯅꯤꯌꯦ
ꯑꯗꯨ ꯑꯣꯏ ꯆꯠꯂꯨꯖꯤꯔꯣ ꯑꯗꯨ ꯆꯪꯗ꯭ꯔꯖꯨ ꯌꯥꯏ ꯀꯩꯅꯣ ꯕꯦꯝꯃꯗꯤ ꯒꯥꯔꯤ ꯀꯥ ꯇꯣꯡꯍꯜꯂ ꯂꯣꯏꯔꯦ
ꯌꯥꯏ
ꯑꯩꯗꯤ ꯑꯗꯨꯁꯨ ꯆꯥꯅꯤꯡꯉꯤꯅꯦ ꯑꯩꯗꯤ ꯑꯗꯨꯒꯤ ꯃꯤꯡꯖꯦꯟꯒꯤ ꯕꯨꯠꯀꯤꯗꯨꯅꯦ ꯌꯥꯝ ꯆꯥꯅꯤꯡꯉꯤꯁꯦ ꯀꯤꯕ꯭ꯔ ꯀꯤꯗꯕ꯭ꯔ ꯁꯤꯅꯦ ꯑꯩꯅ ꯌꯦꯡꯅꯤꯡꯉꯤꯁꯦ
ꯑꯩꯁꯨꯅꯤꯅꯦ
ꯑꯗꯣ ꯑꯩꯅ ꯅꯍꯥꯟꯗꯒꯤ ꯀꯨꯏꯔꯔꯕꯅꯦ ꯑꯩꯅ ꯆꯥꯅꯤꯡꯉꯛꯏꯁꯦ
ꯑꯩꯁꯨ ꯀꯨꯏꯔꯕꯅꯦ ꯑꯗꯨ ꯆꯪꯅꯤꯡꯉꯤꯁꯦ ꯃꯨꯡꯖꯦꯟꯒꯗꯣꯝꯒ ꯊꯦꯡꯖꯟꯕꯗꯣ ꯆꯠ ꯐꯝ ꯂꯩꯇꯕꯒꯤ
ꯑꯗꯨꯅꯦ ꯍꯥꯏꯁꯦ ꯕꯦꯝꯃꯕꯨ ꯀꯩꯅꯣ ꯕꯦꯝꯃ ꯅꯪ ꯁꯤꯗꯉꯥꯛ ꯂꯩꯔꯝꯃꯨ ꯑꯩꯈꯣꯏꯕꯅꯤ ꯉꯥꯛꯇ ꯆꯪꯉꯨꯈꯤꯒꯦ ꯍꯥꯏꯔꯥ
ꯃꯤꯡꯖꯦꯟꯒꯤꯗꯨꯗꯤ ꯌꯥꯅꯦꯕꯀꯣ ꯑꯗꯨꯒ ꯕꯨꯠꯀꯤꯗꯨꯗꯤ ꯃꯥ ꯀꯤꯅꯦꯕ
ꯀꯤꯅꯤ ꯚꯨꯠꯀꯤꯗꯨꯗꯤ ꯃꯥ ꯑꯩꯈꯣꯏꯕꯧ
ꯃꯨꯡꯖ ꯃꯨꯡꯖꯦꯟꯒꯤꯗꯨꯗꯤ ꯌꯥꯅꯤꯕ
ꯑꯗꯨꯅ ꯑꯗꯨꯝ ꯆꯠꯄ ꯌꯥꯏꯅꯦꯕ ꯀꯩꯁꯨ ꯌꯥꯝ ꯂꯥꯞꯄ ꯅꯠꯇꯦꯕ ꯆꯠꯄꯗ ꯐꯪꯗꯦ
ꯐꯪꯗꯦ ꯑꯗꯨꯗꯨꯔꯣ ꯏꯁꯤꯡ ꯁꯥꯟꯅꯕꯝꯒ ꯂꯩꯕꯗꯣ
ꯅꯠ ꯑꯗꯨꯗꯁꯨ ꯂꯩꯕꯅꯦ ꯑꯗꯣ ꯅꯠꯇꯦ ꯑꯃꯗꯨꯅ ꯑꯁꯨꯝ ꯀꯩꯅꯣꯔꯣꯝꯗ ꯃꯥꯟꯅꯗꯦ
ꯌꯥꯏꯌꯦ ꯊꯣꯏꯊꯣꯏꯕ ꯑꯗꯨ ꯑꯣꯏꯔꯁꯨ
ꯑꯗꯨ ꯆꯠꯅꯤꯡꯉꯤꯅꯦ ꯑꯩ ꯀꯨꯏꯔꯕꯅ ꯆꯠꯅꯤꯡꯕ ꯏꯩꯅ ꯑꯝꯇ ꯄꯨꯕꯤꯌꯨ ꯄꯨꯕꯤꯌꯨ ꯍꯥꯏꯔꯛꯏꯁꯦ ꯁꯨꯛꯄꯨ ꯄꯨꯕꯤꯗꯕ ꯆꯠꯁꯦ ꯑꯩꯈꯣꯏꯆꯦ ꯍꯣꯏꯁꯨ ꯆꯠꯁꯦ ꯆꯠꯁꯦ ꯑꯗꯨꯝ ꯍꯥꯏꯅꯩ ꯑꯗꯨꯝ ꯐꯔꯛ ꯇꯥꯔ ꯇꯣꯛꯏ
ꯎꯝ ꯌꯥꯏꯌꯦ ꯑꯗꯨ ꯑꯣꯢꯔꯁꯨ ꯆꯠꯄ ꯑꯩꯖꯨ ꯅꯍꯥꯟ ꯑ ꯆꯠꯅꯤꯡꯕꯗꯤ ꯆꯠꯅꯤꯡꯕꯅꯤ ꯀꯥꯏ ꯀꯥꯏꯗꯅꯣ ꯈꯪꯗꯦ
ꯀꯨꯏꯔꯦ ꯍꯥꯏꯕ ꯆꯠꯇꯕꯗ ꯑꯗꯨꯅ ꯆꯠꯅꯤꯡꯉꯦ ꯍꯥꯏꯕ
ꯑꯗꯨꯁꯨ ꯆꯠꯅꯤꯡꯉꯦ
ꯀꯥꯡ ꯆꯤꯡꯕꯒꯗꯣ ꯆꯠꯅꯤꯡꯕꯅꯦ ꯑꯩꯗꯤ ꯀꯣꯅꯨꯡꯗꯒ
ꯀꯣꯅꯨꯡ ꯒꯥꯏꯅ ꯆꯠꯇꯕ ꯌꯥꯝ ꯀꯨꯏꯔꯦꯕꯣ ꯀꯥꯡꯒ ꯌꯥꯎꯗꯕ
ꯑꯩꯗꯤ ꯀꯩꯅꯣꯗꯨꯅꯦ ꯆꯥꯅꯤꯡꯉꯤꯁꯦ ꯑꯃ ꯀꯩꯕ ꯑꯁꯣꯝꯅꯥꯒ ꯊꯧꯕꯥꯜ ꯂꯣꯝꯗ ꯂꯩꯕꯗꯣ
ꯒꯣꯕꯤꯟꯗ ꯇꯦꯝꯄꯜꯂꯣ
ꯅꯠꯇꯦꯍꯦ ꯃꯣꯏꯒꯤ ꯑꯃ ꯂꯩꯕꯗꯣꯍꯦ ꯑꯗꯨ ꯌꯥꯝ ꯐꯖꯩ ꯍꯥꯏꯕ ꯑꯩꯈꯣꯢ ꯑꯟꯇꯤꯗꯤ ꯈꯪꯕꯅꯦ ꯅꯍꯥꯟꯃꯨꯛꯇꯤ ꯆꯠꯂꯨꯔꯦ ꯑꯗꯨ ꯆꯪꯉꯛꯇꯕ ꯐꯥꯎꯔꯒꯗꯪ ꯂꯥꯛꯄ ꯑꯟꯇꯤꯍꯣꯏ ꯃꯄꯥꯝ ꯆꯠꯄꯗ
ꯎꯝ
ꯑꯗꯨꯖꯨ ꯆꯠꯅꯤꯡꯉꯤ
ꯆꯠꯅꯤꯡꯕꯒꯤ ꯆꯠꯅꯤꯡꯕ ꯉꯥꯛꯇꯅꯤꯅꯦ
ꯆꯠꯄꯅ ꯁꯨꯄꯪ ꯐꯪꯗꯕ
ꯇꯧꯔꯤꯁꯦ
ꯃꯣꯏ ꯉꯁꯤ ꯑꯥ ꯀꯩꯅꯣꯗ ꯁꯅꯥꯃꯍꯤ ꯀꯤꯌꯣꯡꯗ ꯃꯣꯏ ꯆꯦꯡ ꯀꯠꯄꯗꯨꯒꯤꯖꯨ ꯃꯣꯏ ꯂꯥꯛꯎ ꯈꯣ ꯑꯗꯨꯒ ꯌꯥꯝ ꯇꯧꯅꯒꯤꯝ ꯃꯁꯤ ꯆꯦꯡ ꯀꯠꯄ ꯂꯩ ꯃꯥꯜꯂꯦ ꯑꯥ
ꯄꯨꯔꯅꯤꯃꯥ ꯅꯨꯃꯤꯠꯀꯤ
ꯄꯨꯔꯅꯤꯃꯥ ꯅꯨꯃꯤꯠꯀꯤꯖꯨ ꯅꯠꯇꯅ ꯈꯪꯗꯦ ꯃꯣꯏ ꯉꯁꯤ ꯅꯨꯃꯤꯠꯇꯣ ꯑꯝ ꯇꯥꯕ ꯃꯥꯜꯂꯦꯕ ꯃꯤ ꯂꯝ ꯂꯝꯗ ꯒꯤ ꯂꯣꯏ ꯂꯥꯛꯅꯩ ꯍꯥꯏꯕꯅꯦꯕ ꯆꯦꯡ ꯀꯠꯄꯗ ꯗꯣꯂꯣꯝ ꯍꯣꯏꯖꯨ ꯉ ꯁꯥꯏ ꯆꯠꯂꯨꯏꯕ ꯍꯥꯜꯂꯛꯈ꯭ꯔꯦ
ꯏꯉꯥꯒꯤ ꯄꯨꯔꯅꯤꯃꯥꯅꯦꯃꯤ ꯉꯁꯤ ꯑꯗꯨꯅꯅꯦꯃꯤ
ꯑꯗꯣ ꯃꯃꯥꯡꯗꯗꯤ ꯀꯩꯁꯨ ꯑꯗꯨꯃꯥꯏꯟ ꯀꯠꯇꯦ ꯍꯥꯏꯕ ꯑꯩꯅ ꯍꯥꯏꯗꯤ ꯃꯤ ꯃꯤꯒꯤ ꯁꯨꯝ ꯍꯟꯗꯛꯇꯤ ꯃꯤꯗꯩ ꯀꯩꯗꯒꯤ ꯂꯣꯏ ꯕꯥꯠ ꯇꯧꯅꯔꯒ ꯇꯧꯅꯩ ꯍꯥꯏꯕ ꯂꯥꯛꯎ ꯈꯣꯠꯂꯨ ꯍꯥꯏ
ꯑꯔꯥꯥꯝꯕꯥꯏꯅ ꯇꯧꯔꯤꯔ
ꯑꯔꯥꯝꯕꯥꯏꯅ ꯇꯧꯕ ꯑꯣꯏꯔꯝꯒꯅꯤ
ꯑꯣꯏꯔꯝꯅꯦ ꯑꯩꯅ ꯑꯕꯦꯝꯃꯥꯗ ꯆꯠꯁꯦ ꯍꯥꯏꯕ ꯑꯕꯦꯝꯃꯗꯖꯨ ꯅꯍꯥꯝꯃꯨꯛ ꯃꯣꯏ ꯑꯦꯛꯁꯤꯗꯦꯟ ꯊꯣꯛꯈꯤꯕꯗꯒꯤ ꯀꯤꯖꯔꯕ꯭ꯔꯥ ꯈꯪꯗꯦ ꯒꯥꯔꯤ ꯊꯧꯕ ꯀꯤꯖꯩ
ꯀꯗꯥꯏ ꯀꯗꯥꯏꯗ ꯊꯣꯛꯎꯔꯤꯕ ꯃꯥꯗꯤ
ꯒꯥꯔꯤꯗ ꯇꯤꯅꯥꯒ ꯃꯕꯥꯅꯤ
ꯏꯁ ꯑꯉꯝꯕꯗꯨꯗ
ꯑꯉꯝꯕꯗꯨꯗ ꯒꯥꯔꯤꯗꯣ ꯊꯧꯗꯔꯛꯄꯗ ꯑꯣꯏꯔꯝꯅꯤ ꯃꯣꯏꯗꯣ ꯉꯝꯍꯧꯗ꯭ꯔꯕ ꯂꯣꯡꯖꯜꯂꯕ
ꯅꯥꯏꯠ ꯕꯦꯝꯃ ꯑꯩꯗꯤ ꯉꯝꯃꯣꯏ
ꯑꯗꯨꯖꯨ ꯂꯝꯕꯤꯒ ꯑꯍꯥꯟꯕ ꯀꯨꯏꯗ꯭ꯔꯤꯀꯥꯟꯒꯤ ꯂꯝꯕꯤꯒ ꯁꯦꯝꯗ꯭ꯔꯤꯀꯥꯟꯒꯤ ꯃꯔꯛꯇ ꯑꯣꯏꯔꯝꯅꯤ ꯃꯣꯏꯗꯨ
ꯎꯝ
ꯅꯦꯕꯦꯇꯣꯟꯅ ꯍꯥꯏꯔꯛꯏꯅꯦ ꯄꯩ ꯁꯥ ꯌꯥꯝ ꯆꯪꯅꯩꯌꯦ ꯀꯃꯥꯏꯟ ꯆꯪꯏꯅꯣꯌꯦ ꯑꯩꯅ ꯅꯣꯏ ꯍꯩꯔꯣꯏ ꯍꯥꯏꯕ ꯃꯅꯤꯄꯨꯔꯤꯗ ꯏꯔ ꯊꯥꯒꯠꯇꯣꯏꯅꯦ ꯍꯥꯏꯕ
ꯎꯝ ꯑꯩꯅꯖꯨ ꯍꯥꯏꯒꯤꯕꯅꯦ ꯁꯨꯃꯥꯏꯅ ꯊꯥꯒꯠꯀꯗꯕꯅꯤ ꯈꯣꯠꯀꯗꯕꯅꯦꯅ
ꯌꯥꯝ ꯅꯣꯛꯅꯤꯡꯉꯦ ꯍꯥꯏꯕ ꯅꯣꯏ ꯚꯣꯏꯁꯇꯣ ꯚꯣꯏꯁꯇꯣ ꯔꯦꯀꯣꯔꯠ ꯇꯧꯔ ꯊꯥꯔꯛꯑꯦ ꯍꯥꯏꯕ
ꯑꯣ ꯍꯥꯏꯌꯦ
ꯑꯗꯨꯒ ꯑꯗꯨꯗ ꯏꯔꯤꯅꯦ ꯍꯥꯏꯕ
ꯑꯩꯒ ꯀꯩꯅꯣꯒꯖꯨ ꯌꯥꯎꯋꯦꯌꯦ ꯔꯟꯖꯤꯇꯥꯒꯖꯨ
ꯑꯩ ꯁꯤꯔꯦ
ꯅꯣꯏ ꯕꯦꯝꯃꯥꯅ ꯍꯥꯏꯅꯦ ꯐ꯭ꯔꯥꯝꯒꯤꯒ ꯋꯥꯔꯤꯒ ꯁꯥꯟꯅꯩꯒ ꯍꯥꯏ
ꯍꯨꯝ
ꯑꯗꯨꯅꯦ ꯉꯁꯥꯏ ꯋꯥꯔꯤ ꯁꯥꯟꯅꯁꯦꯌꯦ ꯔꯟꯖꯤꯇꯥꯗꯨꯖꯨ ꯑꯗꯨꯒ ꯒꯤꯇꯥꯖꯤꯅꯦ ꯃꯣꯏꯒꯩꯖꯦ ꯂꯣꯏꯅ ꯉꯥꯎꯔꯦ ꯀꯇꯛꯒꯩꯁꯤꯕꯣꯌꯦ
ꯑꯩꯅ ꯐꯣꯟꯒ ꯂꯩꯇꯦ ꯐꯣꯟꯒ ꯂꯩꯔꯀꯥꯟꯗ ꯁꯥꯟꯅꯖꯦ ꯍꯥꯏꯒꯤꯅꯦꯕ
ꯎꯝ
ꯑꯥꯎꯒ ꯏꯕꯦꯇꯣꯟ ꯅꯣꯛ ꯇꯧꯁꯜꯂꯦ ꯑꯗꯨꯒ ꯋꯥꯔꯤꯗꯣ ꯈꯔ ꯁꯥꯟꯅꯖꯦ ꯒꯥꯏꯌꯦ ꯈꯣꯏ ꯑꯟꯇꯤꯅ ꯍꯥꯏꯔꯝꯕ ꯃꯥꯜꯂꯦ ꯃꯥꯏꯗꯨ
ꯎꯝ
ꯗꯣ ꯌꯥꯖꯨ ꯌꯗ‌ꯦ
ꯅꯪꯒ ꯊ‌ꯣꯏꯕꯤꯅꯥꯎꯒ ꯑꯝꯇ ꯊꯣꯂꯛꯎꯗ ꯑꯩ ꯄꯥꯟ ꯀꯥꯔꯠꯀꯤꯗꯣ ꯃꯥ ꯅꯍꯥꯃꯨꯁꯨ ꯀꯛꯈ꯭ꯔꯦ ꯍꯟꯇꯛ ꯑꯃꯨꯛ ꯊꯥꯔꯛꯄꯅꯦ ꯑꯗꯨꯗꯣ ꯑꯝꯇ ꯆꯤꯡꯊꯣꯛ ꯍꯟꯇꯛꯇꯤ ꯆꯤꯡꯊꯣꯛ ꯍꯧꯔꯒꯦ ꯒꯥꯏ ꯇꯧꯔꯛꯄ
ꯄꯥꯟ ꯀꯥꯔꯠꯇꯨ ꯃꯥ ꯍꯩꯇ꯭ꯔꯖꯨ ꯃꯣꯏ ꯀꯩꯅꯣꯗꯣ ꯑꯗꯨꯏ ꯅꯝꯕꯔꯗꯣ ꯍꯥꯏꯒ꯭ꯔꯒ ꯀꯩꯅꯣ ꯆꯤꯡꯊꯣꯛ ꯍꯜꯂꯣ ꯍꯥꯏꯌꯣ
ꯀꯅꯥꯗ
ꯀꯩꯕ ꯊ‌ꯣꯝꯕꯤ ꯒꯤꯗ‌ꯣ ꯅꯠꯇꯕ ꯅꯣꯏ ꯑꯉꯥꯟꯕꯖꯨ ꯍꯩꯅꯤ ꯀꯩꯅꯣ ꯅꯣꯏ ꯑꯉꯥꯟꯕꯗ ꯍꯥꯏꯔꯖꯨ ꯌꯥꯏ ꯄꯩꯁꯥ ꯈꯔ ꯄꯤꯔꯖꯨ
ꯃꯥ ꯂꯨꯄꯥ ꯆꯍꯨꯝ ꯂꯧꯒ꯭ꯔꯥ ꯑꯝꯅꯤꯕꯣ ꯑꯗꯣ
ꯑꯉꯥꯟꯕꯅ
ꯎꯝ ꯁꯦꯝꯕꯒꯤ
ꯑꯗꯨꯗꯤ ꯃꯉꯣꯟꯗ ꯑꯗꯨꯝ ꯆꯤꯡꯊꯣꯛꯍꯜꯂꯣ ꯑꯗꯨꯝ ꯌꯥꯏ ꯀꯩꯅꯣ ꯃꯥ ꯅ ꯁꯦꯝꯕꯤꯔꯛꯏꯔꯣ
ꯎꯝ
ꯑꯗꯨꯏ ꯃꯥ ꯑꯗꯨꯝ ꯆꯤꯡꯊꯣꯛꯍꯜꯂꯒ ꯑꯝ ꯊꯥꯍꯜꯂꯧꯕ ꯌꯥꯕꯗꯨꯕꯨ ꯃꯥ ꯀꯟ ꯅ‌ꯩꯔꯤꯅꯦ ꯑꯉꯥꯟꯕꯗꯣ ꯒꯥꯔꯤꯗꯨꯒ ꯃꯁꯛꯇꯨꯒ
ꯎꯝ ꯃꯊꯛꯇꯨꯒ ꯑꯉꯥꯡꯃꯆꯥ ꯁꯥꯗ ꯍꯨꯖꯤꯛꯇ
ꯇ‌ꯣ ꯃꯌꯥꯝ ꯊꯥꯒꯠ ꯍꯧꯗꯅ ꯌꯥꯝ ꯇꯧ ꯊꯦꯡꯅꯔꯝꯃ‌ꯦꯕ
ꯎꯝ
ꯃꯥꯏ ꯃꯆꯥꯗꯨꯅ ꯃꯄꯥ ꯍ‌ꯦꯛ ꯃꯥꯟꯒ‌ꯩ
ꯃꯝꯄꯥ ꯈꯨꯃꯥꯟꯗꯣ ꯑꯩ ꯏꯆꯥ ꯅꯨꯄꯤ ꯃꯥꯜꯂꯤ ꯒꯥꯏ
ꯁꯥꯎꯅꯤꯡꯕ꯭ꯔꯥ
ꯁꯥꯎꯅꯤꯡꯉꯤ
ꯑꯗꯨꯅ‌ꯦ ꯍꯥꯏꯖ‌ꯦ ꯈ ꯐꯖꯔꯥ ꯍꯥꯏꯕ ꯑ‌ꯣꯏꯗꯤ ꯐꯩ
ꯑꯩ ꯏꯆꯥ ꯃꯥꯜꯂꯤ ꯒꯥꯏ ꯌꯥꯝꯅ ꯃꯣꯏ ꯃꯆꯥꯗꯨꯗ ꯎꯝ ꯐꯖꯔꯕꯩ ꯇꯥꯏꯞꯇ
ꯐꯖꯔꯦꯒꯗꯤ ꯈꯟꯖꯩꯅꯤꯌꯦ ꯃꯤ ꯃꯆꯥ ꯄꯤꯛꯇꯔꯨ ꯍ‌ꯦ ꯄꯤꯛꯈꯩ ꯍꯩꯅ ꯃꯔ‌ꯣꯝ ꯁꯤꯡꯉꯤꯕ
ꯑꯥꯎ ꯍꯩꯗꯤ ꯁꯤꯡꯉ‌ꯦꯍꯦ
ꯁꯤꯡꯉꯦ ꯍ‌ꯦ ꯀꯥꯏꯗꯒꯤ ꯕꯦꯝꯃꯒꯗꯣ ꯃꯥꯅ ꯁꯥꯟꯅꯕꯤ ꯗꯨꯅ‌ꯦ ꯍꯥꯏꯔꯤꯁ‌ꯦ ꯁꯤꯡꯃꯟ ꯂꯥꯛꯃꯟꯗꯅ ꯐꯛ ꯄ‌ꯣꯔꯑ‌ꯣ ꯍꯥꯏꯕꯒꯖ‌ꯦ ꯑꯈꯣꯏꯒ ꯐꯛ ꯑꯈꯣꯏꯒꯤ ꯐꯛ ꯄꯣꯔꯣ ꯍꯥꯏꯕꯒꯖ‌ꯦ ꯗ‌ꯣꯝ ꯊ‌ꯣꯛꯈ꯭ꯔꯦ ꯈꯪꯉꯕ ꯅꯍꯥꯟꯒꯤ ꯐꯤꯗꯥ ꯄꯣꯔꯣꯞ ꯆꯥꯛ ꯆꯥꯕꯗꯣ ꯑꯗ‌ꯣ ꯑꯃꯥ ꯃꯨꯛ ꯂꯧꯔꯛꯏ ꯕ‌ꯦꯝꯃꯒꯤ ꯑꯃꯨꯛ ꯍꯧꯔꯛꯏ ꯑꯈ‌ꯣꯏꯒꯤ ꯑꯃꯨꯛ ꯂꯧꯔ ꯄꯨꯁꯜꯂꯛꯏ ꯃꯇꯩꯅ‌ꯦ
ꯑꯗꯨꯅꯦ ꯏꯆꯟ ꯅꯥ ꯅꯁꯤꯡ ꯁꯨꯗ꯭ꯔꯤ ꯑꯩꯒꯤꯖꯨ ꯄꯣꯔ‌ꯣ ꯍꯥꯏꯔꯝꯒꯅꯤ ꯃꯥꯏꯖ‌ꯦ ꯇꯨꯅꯅꯦ ꯃꯥ ꯅ ꯑꯃꯃꯝ ꯂꯧꯔꯤꯖ‌ꯦ
ꯑꯗꯨꯅ‌ꯦ ꯍꯥꯏꯖ‌ꯦ ꯅꯣꯛꯅꯤꯡ ꯉꯛꯄꯅꯕ
ꯇꯈꯦꯟ ꯆꯤꯆꯦ ꯃꯅꯥꯛ ꯆꯠꯀ‌ꯦꯁꯦ ꯇꯈꯦꯟ ꯆꯤꯆꯦ ꯃꯅꯥꯛꯇ ꯀꯥꯏꯅ ꯆꯪꯒ꯭ꯔꯤꯅ‌ꯦ ꯍꯥꯏꯕ ꯑꯗꯨ ꯇꯈꯦꯟ ꯆꯤꯆ‌ꯦꯒꯤ ꯑꯃꯥ ꯄꯤꯔꯛꯎꯁꯦ ꯀꯥꯏ ꯇꯧꯗꯅ
ꯑꯥ ꯑꯈꯣꯏ ꯂꯧꯔꯑꯣ ꯆꯠꯂꯣ ꯑꯃꯃꯝ ꯂꯧꯔꯛꯑꯣ ꯂꯣꯏ ꯁꯨꯅ ꯃꯥꯒꯤ ꯍꯥꯟ ꯄꯨꯨꯔꯂꯥꯛꯄ ꯑꯗꯨꯗ ꯑꯈꯣꯏ ꯄꯤꯔꯛꯑꯣ ꯍꯥꯏꯕ ꯑꯗꯨ ꯌꯥꯗ꯭ꯔꯤꯕ ꯅꯣꯛꯅꯤꯡ ꯉꯛꯑꯕ ꯑꯩꯗꯤ
ꯌꯥꯝ ꯉꯛꯑꯦ ꯍꯥꯏꯕ ꯑꯉꯥꯡ
ꯏꯁ ꯏꯖꯟꯗꯨꯖꯨ ꯌꯥꯝꯅ ꯋꯥꯀꯠ ꯋꯥꯀꯠꯂꯒ ꯌꯥꯝ ꯊꯃꯛꯇꯥꯏ ꯏꯁꯇꯦꯇꯁꯇ ꯒꯗꯤ ꯃꯥꯖꯨ
ꯊꯝꯕꯅ‌ꯦ
ꯀꯔꯤ ꯕꯤꯠꯇꯕꯨ ꯋꯥꯀꯠꯅꯔꯤꯕꯅꯣ
ꯑꯗꯨꯅꯦ ꯍꯥꯢꯖꯦ ꯍꯣꯢ
ꯍꯧꯖꯤꯛꯁꯤꯗ ꯑꯃꯨꯛ ꯑꯩꯈꯣꯏꯕꯧ ꯋꯥꯀꯠꯐꯝ ꯂꯩꯇ꯭ꯔꯒꯥꯟꯁꯤꯗ
ꯑꯥ ꯌꯥꯝ ꯍꯩꯅꯗꯦ ꯑꯩꯗꯤ ꯃꯣꯏꯅ ꯁꯥꯎꯅꯤꯡꯉꯤꯅꯤ ꯑꯗꯨ ꯇꯧꯅꯩꯅꯦ ꯍꯥꯏꯒ ꯁ꯭ꯇꯦꯇꯁꯇ ꯊꯥꯝꯃꯛꯄ ꯍꯧꯔꯛꯄꯁꯦ ꯌꯥꯝ ꯍꯩꯅꯗꯦꯕ ꯑꯩꯥ
ꯅꯪꯁꯨ ꯍꯌꯦꯡ ꯊꯝꯃꯛꯇꯣꯏꯅꯤ ꯈꯔ ꯂꯩꯔꯒ
ꯑꯗꯣ ꯑꯩ ꯍꯥꯏꯁꯥ ꯋꯥꯅꯤ ꯑꯩꯈꯣꯏ ꯆꯦ ꯍꯣꯏꯁꯨ ꯑꯗꯨꯝ ꯊꯝꯃꯦꯕ ꯑꯗꯣ ꯑꯩꯗꯤ ꯁꯨꯡ ꯊꯝ ꯍꯦꯛ ꯊꯝꯖꯗꯦ ꯇꯜꯂꯦ ꯋꯥꯍꯩꯒ ꯏꯔꯒ ꯊꯥꯒꯠꯄꯁꯨ ꯌꯥꯝ ꯇꯜꯂꯦ ꯑꯩꯈꯣꯏꯗꯤ ꯏꯃꯣꯖꯤ ꯑꯃ ꯍꯥꯞꯆꯜꯂꯅꯤ ꯑꯗꯨꯝ ꯊꯥꯒꯠꯂꯦ
ꯅꯣ ꯃꯣꯏꯒꯤ ꯏꯃꯥꯁꯤꯗꯣ ꯀꯔꯝꯕꯅꯣ
ꯃꯣꯏ ꯏꯃꯥꯁꯤꯗꯣ ꯈ꯭ꯋꯥꯏ ꯐꯥꯔꯁꯇ ꯊꯤꯔꯛꯄꯗ ꯑꯅꯤ ꯁꯨꯨꯕꯗꯣ
ꯑꯥ
ꯑꯅꯤꯁꯨꯕ ꯑꯗꯨꯗꯤ ꯑꯅꯤꯁꯨꯕ ꯍꯥꯏꯗꯤ ꯑꯁꯣꯝ ꯅꯥꯀꯜꯂꯣꯝ ꯀꯩꯅꯣ ꯍꯥꯏꯗꯨꯅꯣ
ꯍꯣꯏ ꯏꯃꯥꯁꯤꯒꯥꯢꯅ ꯏꯃꯥꯁꯤꯅ ꯀꯔꯤ
ꯎꯝ ꯖꯪ ꯀꯟ ꯑꯣꯏꯔꯦ ꯍꯥꯏꯕ ꯀꯃꯝ ꯍꯥꯏꯕꯨꯝ ꯑꯃ ꯇꯧꯕꯅꯦ
ꯍ ꯍꯣ ꯍꯣ ꯍꯣ ꯍꯣꯏ ꯌꯥꯝ ꯍꯥꯢꯍꯧꯕꯅꯦ ꯊꯝꯍꯧꯕꯅꯤ
ꯑꯗꯣ ꯑꯩꯗꯤ ꯇꯜꯂꯦ ꯍꯥꯏꯕ ꯑꯗꯣ ꯑꯗꯨꯝ ꯇꯟꯈ꯭ꯔꯅꯤ ꯑꯩꯗꯤ ꯊꯥꯏꯔꯒ ꯊꯥꯏꯕꯁꯦ ꯌꯥꯝ ꯇꯟꯖꯩ ꯇꯜꯂꯦ ꯍꯏꯅꯗꯦ ꯊꯝꯕꯕꯧ ꯇꯜꯂꯦ ꯀꯔꯝꯕꯅꯣ
ꯊꯝꯍꯧꯕꯅꯦꯅ ꯃꯣꯏ ꯏꯃꯥꯁꯤꯁꯤꯕꯨ ꯀꯥꯔꯝꯕꯅꯣꯅꯦ
ꯃꯣꯏ ꯏꯃꯥ ꯁꯤꯁꯤꯔꯣ ꯀꯩꯅꯣꯒꯤꯗꯅꯦ
ꯎꯝ
ꯑꯣꯏꯔꯣꯝꯒꯤꯗꯒꯤ ꯊꯤꯔꯛꯄꯗ ꯌꯦꯡꯕꯗ ꯑꯅꯤꯁꯨꯕꯗꯣ
ꯑꯥ ꯍꯣꯔꯦꯟ ꯑꯃꯨꯛ ꯌꯦꯡꯒꯦ
ꯈꯔ ꯅꯣꯏꯕꯤꯁꯤ ꯅꯣꯢꯕꯅꯦ
ꯑꯝ
ꯑꯗꯣ ꯃꯣꯏ ꯃꯃꯥꯗꯤ ꯋꯥꯡ ꯆꯥꯎꯕꯅꯦ ꯑꯗꯣ ꯃꯥꯏ ꯃꯆꯥ ꯀꯥꯏꯅ ꯄꯤꯠꯇ꯭ꯔꯨ ꯄꯤꯠꯇ꯭ꯔꯨ ꯄꯤꯛꯢ ꯀꯃꯥꯏꯅ ꯇꯧꯔꯤꯅꯣ ꯈꯪꯗꯦ
ꯑꯣ ꯑꯃꯨꯛ ꯊꯝ ꯑꯩ ꯊꯝꯃꯒꯦ
ꯍꯣꯏ ꯍꯣꯏ ꯊꯥꯝꯃꯣ
ꯑꯃꯨꯛ ꯇꯧꯔꯛꯀꯦ
ꯎꯝ